ꯍꯜ ꯑꯣ-ꯑꯣ ꯏꯆꯦ ꯇꯥꯏꯌꯦ
ꯑꯣ ꯑꯣ ꯇꯥꯔꯕꯣ ꯑꯩꯗꯤꯅꯦ ꯇꯥꯗꯕ ꯃꯥꯜꯂꯨꯔꯕ
ꯑꯣ ꯈꯪꯗꯦꯗ ꯏꯆꯦ ꯍꯟꯗꯛ ꯃꯔꯛꯁꯤꯗꯤꯅꯦ ꯑꯣ ꯅꯨꯡꯉꯥꯏꯇꯦ-ꯅꯨꯡꯉꯥꯏꯇꯦ ꯇꯤꯁꯤꯅꯦꯜ ꯅꯦꯠꯋꯥꯛꯁꯦ ꯌꯥꯝ ꯅꯨꯡꯉꯥꯏꯇꯦ ꯀꯃꯥꯏ ꯇꯧꯕꯅꯣ ꯈꯪ
ꯈꯪꯗꯦ ꯃꯩꯅꯒꯁꯨ ꯂꯥꯛꯇꯕꯅꯦ ꯆꯥꯡ ꯅꯥꯏꯗꯕꯅꯦ
ꯍꯣꯏ
ꯅꯣꯡ ꯈꯤꯇꯪ ꯇꯥꯕꯒ ꯅꯨꯡ ꯁꯤꯠ ꯁꯤꯠꯄꯒ ꯃꯩꯖꯤ ꯍꯦꯛꯇ ꯃꯨꯠꯂꯦ ꯍꯥꯏꯕ ꯑꯗꯨꯅ ꯅꯨꯡꯉꯥꯏꯇꯕꯅꯅꯦ ꯋꯥ ꯀꯩ ꯀꯥꯔꯥꯁꯦ
ꯎꯝ ꯅꯨꯡꯉꯥꯏꯇꯦ ꯑꯈꯣꯏꯇꯪꯒꯤꯔꯥ ꯅꯠꯇ꯭ꯔꯒꯅ ꯑꯥ ꯄꯨꯂꯞꯀꯤ ꯑꯣꯏꯖꯥꯠꯂꯥ ꯈꯪꯗꯦ ꯅꯨꯡꯉꯥꯏꯇꯦ ꯁꯤꯗꯗꯤ ꯌꯥꯝꯅ ꯍꯟꯗꯛ ꯅꯦꯋꯥꯛꯁꯦ ꯉꯔꯥꯡ ꯅꯍꯥꯟꯗꯒꯤ ꯎꯝ
ꯇꯧꯔꯤꯒꯦ ꯑꯦ
ꯉꯝꯗꯦ ꯍꯥꯏꯗꯣꯔꯕ꯭ꯔꯣ ꯀꯃꯥꯏ ꯇꯧꯔꯒꯦ
ꯑꯣ
ꯑꯗꯨꯝ ꯂꯩꯔꯤ ꯏꯆꯦꯗꯣ ꯅꯨꯡꯉꯥꯏ
ꯂ ꯀꯣꯏꯁ ꯏ ꯐꯔꯦ
ꯍꯣ-ꯍꯣꯏ ꯍꯧꯖꯤꯛꯀꯥꯟꯒꯤ ꯅꯨꯡꯁꯥꯁꯤꯗꯅꯦ ꯑꯁ ꯌꯥꯝ ꯑꯁ ꯎꯝ ꯑꯗꯨꯅꯦ ꯅꯨꯡꯁꯥꯖꯦ ꯌꯥꯝꯅ ꯌꯥꯛꯅ ꯑꯃꯨꯛ ꯁꯥꯥꯅꯤ ꯑꯗꯨꯗꯨꯅ
ꯎꯝ
ꯏꯆꯦꯕꯨ ꯀꯔꯤ ꯃꯊꯦꯜ ꯆꯥꯔꯥꯒꯦ ꯉꯁꯤꯗꯤ
ꯉꯁꯤꯖꯦ ꯍꯋꯥꯏ ꯊꯣꯡꯉꯦ ꯍꯋꯥꯏ ꯊꯣꯡꯉꯦ ꯃꯣꯔꯣꯛ ꯑꯃꯃ ꯃꯦꯠꯂꯦ ꯑꯋꯥꯏ ꯔꯁ ꯃꯥꯗꯣ ꯑꯗꯨ ꯊꯣꯡꯉꯦ
ꯑꯣ
ꯑꯉꯥꯡ-ꯑꯉꯥꯡꯉꯩꯗꯤ ꯀꯃꯥꯏ-ꯀꯃꯥꯏ ꯇꯧꯔꯤꯕ
ꯑꯉꯥꯡꯉꯩꯖꯦ ꯑꯗꯨꯝ ꯂꯩꯔꯤ ꯅꯨꯄꯤ ꯑꯍꯟꯗꯨꯗꯤ ꯃꯥꯗꯤ ꯑꯦꯒ꯭ꯔꯤ ꯇꯝꯃꯤ ꯏꯆꯦ
ꯑꯣ-ꯑꯣ ꯐꯩ
ꯑꯗꯨꯗꯨꯅ ꯑꯥ ꯑꯗꯨꯗꯨꯅ ꯃꯥ ꯑꯦꯒ꯭ꯔꯤ ꯇꯝꯃꯤ ꯑꯗꯨꯗꯨꯒꯤ ꯃꯥꯅ ꯑꯥ ꯂꯩ ꯆꯥꯔ ꯁꯦꯝꯕ ꯈꯣꯠꯄ ꯑꯗꯒꯤꯗꯤ ꯏꯟꯖꯥꯡ ꯅꯥꯄꯤꯗ ꯍꯥꯞꯅꯕ ꯀꯩꯪ ꯃꯣꯏꯒꯤ ꯀꯩ ꯍꯥꯏꯕ ꯍꯩꯖ ꯂꯥꯛꯆꯗꯦ ꯀꯝꯄꯣꯁ ꯍꯥꯏꯕ꯭ꯔꯥ ꯀꯩꯅꯣ
ꯑꯥ-ꯑꯥ
ꯑꯥ ꯀꯃꯣꯏ ꯁꯦ ꯃꯥ ꯀꯟꯅ ꯁꯦꯝꯃꯤꯌꯦ
ꯑꯣ-ꯑꯣ ꯐꯩꯌꯦ-ꯐꯩꯌꯦ ꯃꯗꯨ ꯀꯥꯟꯅꯕ ꯊꯕꯛꯅꯤ
ꯑꯥ ꯑꯗꯨꯗꯨꯒꯤ ꯃꯄꯥ ꯑꯩꯈꯣꯏꯅꯤ ꯃꯥꯅ ꯇꯧꯕꯗꯨꯗ ꯈꯒ ꯌꯥꯎꯕꯤꯕ ꯃꯇꯦꯡ ꯄꯥꯡꯕꯤꯔꯤꯅꯦ ꯏꯆꯦ ꯃꯔꯨꯝ ꯅꯠ ꯐꯩꯗ ꯃꯥꯅ ꯁꯦꯝꯃꯤꯉꯩ ꯌꯦ ꯑꯗꯨꯝ ꯑꯩꯈꯣꯏꯅ ꯆꯥꯒꯤꯕꯒꯤ ꯃꯀꯨ ꯃꯔꯥꯡ ꯀꯩꯀꯥꯗꯣ ꯑꯗꯨꯗꯣ ꯑꯗꯨꯗꯣ ꯄꯨꯂꯞ ꯃꯥꯡꯍꯟꯗꯕꯤꯗꯅꯦ ꯑꯈꯣꯏꯅ ꯀꯩꯅꯣꯝꯃ ꯎꯝ ꯐꯠꯇꯕ ꯕ꯭ꯔꯥꯏꯠ ꯃꯆꯥꯒꯨꯝꯕꯗ ꯃꯥ ꯍꯥꯞꯄꯒ ꯊꯝꯃꯦ ꯄꯥꯇ꯭ꯔ ꯑꯃꯗ
ꯑꯥ-ꯑꯥ-ꯑꯥ
ꯑꯗꯨꯗꯨꯒ ꯏꯁꯤꯡꯖꯨ ꯍꯥꯞꯆꯤꯜꯂꯦ ꯑꯗꯨꯒ ꯏꯁꯤꯡꯗꯨꯅ ꯀꯜꯂ-ꯀꯜꯂꯀꯥꯟꯗ ꯏꯁꯤꯡꯗꯣ ꯑꯗꯨ-ꯑꯗꯨꯃꯥꯏꯅ ꯄꯥꯡ ꯄꯠꯊꯕ ꯄꯨꯝꯊꯕꯒꯤꯗꯨ ꯃꯍꯤꯗꯨꯅ ꯏꯟꯖꯥꯡ ꯅꯥꯄꯤꯗ ꯈꯔ-ꯈꯔ ꯆꯥꯏꯁꯤꯜꯂꯤ ꯑꯪ ꯀ꯭ꯌꯥꯗꯤ ꯐꯥꯔꯦ ꯃꯥ ꯀꯥꯟꯅꯔꯤꯁꯦ ꯁꯨꯃꯥꯏꯅ ꯇꯝꯃꯨꯕꯅꯤꯅꯅꯦ ꯁꯤꯃꯗꯤ ꯀꯥꯟꯅꯔꯦ ꯁꯤ
ꯎꯝ ꯂꯣꯏꯁꯤꯜꯂꯛꯄꯒ ꯀꯥꯟꯅꯕ ꯊꯕꯛꯇꯣ ꯑꯃ ꯇꯧ ꯌꯥꯔꯦꯗꯅ ꯑꯗꯨꯗꯤ ꯀꯩꯅꯣ-ꯀꯩꯅꯣ ꯌꯦꯡꯉꯒ ꯑꯗꯨꯕꯨ ꯇꯝꯕꯖꯤ ꯄꯩꯁꯥꯒ ꯌꯥꯝ ꯆꯪꯉꯦ ꯍꯥꯏꯅꯦ ꯀꯃꯥꯏ- ꯀꯃꯥꯏꯅ ꯀꯌꯥꯃꯨꯛ
ꯎꯝ ꯑꯣ ꯏꯆꯦꯗꯣ ꯀꯩꯅꯣ ꯑꯗꯨꯝꯕ ꯃꯣꯏꯒꯤ ꯄ꯭ꯔꯥꯏꯚꯦꯠ ꯂꯅꯥꯏꯒꯤ ꯇꯝ ꯇꯥꯔꯒꯗꯤ ꯈꯔ ꯆꯪꯉꯦ ꯑꯗꯨꯒ ꯑꯩꯈꯣꯏꯒꯤ ꯁ꯭ꯔꯞ ꯁꯔꯀꯥꯔꯒꯤꯗ ꯃꯣꯏꯒꯤ ꯁꯔꯀꯥꯔꯒꯤꯗ ꯃꯣꯏ ꯈꯜꯂꯛ ꯑꯀꯥꯟꯗ ꯄꯥꯔꯤꯈꯥ ꯑꯃ ꯇꯧꯔꯀꯥꯟꯗ ꯃꯗꯨꯗ ꯈꯜꯂꯛ ꯇꯥꯔꯒꯗꯤ ꯄꯩꯁꯥꯗꯤ ꯏꯆꯪ ꯆꯪꯗꯤꯌꯦ ꯏꯆꯦ ꯑꯗꯨꯗꯨꯅ ꯃꯣꯏꯗꯤ ꯑꯗꯣ ꯀꯥꯗꯤ ꯀꯥꯟꯅꯩ ꯃꯣꯏ ꯑ-ꯑꯩꯈꯣꯏꯒꯤ ꯁꯦꯟꯇ꯭ꯔꯦꯟꯒꯤ ꯑꯣꯏꯅ ꯈꯜꯂꯛ ꯇꯥꯔꯒꯗꯤ ꯃꯣꯏ ꯊꯥ-ꯊꯥ ꯈꯨꯗꯤꯡꯒꯤ ꯑ-ꯏꯁꯇꯥꯏꯄꯦꯟ ꯍꯥꯏꯕ꯭ꯔꯥ ꯑꯗꯨꯁꯨ ꯃꯣꯏ ꯐꯪꯉꯦ ꯑꯗꯨꯗꯨꯅ ꯑꯗꯨꯃꯥꯏꯅ ꯇꯧꯕꯅꯤꯅ ꯄꯩꯁꯥꯗꯤ ꯏꯆꯪ ꯆꯪꯗ꯭ꯔꯦ ꯑꯗꯣ ꯃꯣꯏ ꯄ꯭ꯔꯥꯏꯚꯦꯠꯀꯤꯗꯗꯤ ꯃꯥꯅ ꯍꯥꯏꯕꯗ ꯃꯃꯥꯟꯅꯕꯤ ꯀꯥ ꯇꯝꯅꯕꯗꯣ ꯄꯩꯁꯥ ꯌꯥꯝꯅ ꯆꯪꯉꯦꯅ ꯍꯥꯏ
ꯑꯣ ꯑꯣ ꯀꯥꯟꯅꯕ ꯊꯕꯛꯅꯤꯅꯦ ꯑꯗꯨꯗꯤ ꯑꯗꯨꯗꯤ ꯌꯥꯝ ꯐꯩꯅꯦ ꯑꯗꯨꯅꯦ ꯑꯩꯁꯨ ꯏꯆꯥ ꯅꯨꯄꯥ ꯑꯍꯟ ꯗꯣ ꯑꯗꯨꯃꯥꯏꯅ ꯍꯥꯏꯐꯦꯠ ꯃꯥꯅꯗꯤ ꯇꯝꯅꯤꯡꯉꯦ ꯑꯦꯒ꯭ꯔꯤꯗꯣꯅ ꯍꯥꯏꯕ ꯑꯗ ꯑꯩꯅꯗꯤ ꯏꯃꯨꯡ ꯃꯅꯨꯡꯒꯤ ꯑ ꯄꯩꯁꯥ ꯄꯩꯁꯥ ꯅꯨꯡꯁꯥꯁꯨ ꯀꯣꯝꯕ ꯑꯣꯏꯗꯕꯅꯤꯅ ꯋꯥꯕꯅꯤꯅ ꯏꯕꯨꯡꯉꯣ ꯃꯗꯨ ꯇꯝꯃꯣꯏꯁꯤꯗꯅ ꯍꯥꯏꯒꯤꯕ ꯑꯗ ꯃꯥꯅꯗꯤ ꯇꯝꯅꯤꯡꯉꯤꯕ
ꯎꯝ ꯑꯣ ꯏꯆꯦ ꯇꯝꯍꯟꯁꯨ ꯇꯝꯍꯟ ꯑꯣ ꯇꯝꯍꯟꯂꯨ ꯇꯝꯍꯟꯗꯤ ꯏꯆꯦ ꯃꯥꯒꯤ ꯃꯆꯦꯒꯁꯨ ꯇꯥꯟꯅꯖꯅꯤ ꯑꯩꯅꯁꯨ ꯍꯥꯏꯒꯦ ꯏꯕꯦꯝꯃꯗ ꯇꯥꯊꯣꯛ ꯇꯥꯁꯤꯟ ꯇꯧꯔꯒꯅꯦ ꯇꯝꯍꯟꯁꯤ ꯍꯥꯏꯗꯤ ꯍꯧꯖꯤꯛꯀꯤ ꯃ ꯇꯝꯗ ꯑꯗꯨ ꯇꯝꯍꯧꯕꯁꯨ ꯐꯗꯤ ꯐꯩꯌꯦ ꯏꯆꯦ ꯑꯗꯨꯝ ꯏꯁꯥꯅ ꯁꯦꯟꯊꯣꯛ ꯂꯝꯕꯤꯗꯣ ꯑꯗꯨꯝ ꯄꯤꯖꯕꯗꯣ ꯑꯗꯨꯒ ꯑꯗꯨꯝ ꯍꯧꯖꯤꯛꯇꯤ ꯏꯆꯦ ꯃꯤ ꯀꯩꯀꯥꯗꯨꯁꯨ ꯑꯌꯥꯝꯕꯅ ꯂꯩ ꯀꯩꯀꯥ ꯊꯥꯕ ꯈꯣꯠꯄꯁꯦ ꯌꯥꯝ ꯄꯥꯝꯅꯔꯦ ꯃꯇꯝ ꯑꯃꯗꯗꯤ ꯏꯆꯦ ꯌꯥꯝ ꯄꯥꯛꯅ ꯊꯥꯅꯔꯝꯗꯦꯗꯅ ꯍꯧꯖꯤꯛꯇꯤ ꯀꯩꯅꯣꯅꯦ ꯌꯨꯝꯊꯣꯡ ꯈꯨꯗꯤꯡꯒꯤ ꯒꯝꯂꯥ ꯂꯩꯇꯕ ꯂꯩꯇꯦ ꯂꯩꯁꯤꯅ ꯀꯔꯥꯏꯗꯩꯅꯣ ꯑꯥ ꯃꯄꯥꯟ ꯂꯝꯗꯒꯤ ꯄꯨꯁꯤꯜꯂꯒ ꯊꯥ ꯑꯩꯈꯣꯏ ꯁ꯭ꯋꯥꯏꯗꯒꯤꯁꯨ ꯇꯨ ꯑꯗꯒꯤ ꯊꯔꯣ ꯊꯝꯕꯥꯜꯒꯗꯨꯕꯨ ꯏꯆꯦ ꯀꯩꯅꯣꯅꯦ ꯄꯨꯈ꯭ꯔꯤꯗ ꯅꯠꯇꯦ ꯑꯥ ꯇꯞ ꯑꯃ ꯇꯧꯔꯒ ꯏꯁꯤꯡ ꯈꯔ ꯍꯥꯞꯄꯒ ꯍꯦꯛꯇ ꯊꯥꯏ ꯍꯥꯏꯕ
ꯍꯣꯏꯅꯦ ꯑꯗꯨ ꯐꯖꯅꯁꯨ ꯁꯥꯠꯂꯤꯅꯦ ꯀꯩ ꯀꯩ ꯍꯥꯞꯄꯅꯣꯏꯗꯤ ꯈꯪꯗꯦ ꯌꯦꯡꯕ ꯌꯥꯝ ꯅꯨꯡꯉꯥꯏꯌꯦ ꯃꯄꯥꯟꯂꯣꯝꯒꯤ ꯆꯠꯅꯕꯤ ꯃꯤꯒꯤ ꯃꯑꯣꯡꯁꯦ ꯑꯩꯈꯣꯏ ꯁꯣꯝꯂꯣꯝꯗꯁꯨ ꯌꯥꯝ ꯇꯧꯅꯔꯦ
ꯑꯥ ꯑꯗꯨꯗꯨꯅ ꯇꯝꯕꯗ ꯀꯥꯟꯗꯗꯤ ꯑꯗꯨꯝ ꯀꯥꯟꯅꯩ ꯁꯤꯁꯦ ꯍꯌꯦꯡꯋꯥꯏ ꯃꯁꯥꯅ ꯑꯗꯨꯝ ꯁꯦꯟꯊꯣꯛ ꯂꯝꯕꯤꯗꯣ ꯄꯤꯖ ꯄꯤꯖꯩꯗꯅ ꯑꯗꯨꯅ ꯏꯆꯦ ꯇꯝꯍꯟꯁꯤ ꯇꯝꯍꯟꯁꯤ ꯃꯆꯦꯒꯁꯨ ꯃꯥꯏ ꯇꯥꯟꯅꯖꯅꯤ ꯑꯩꯅꯁꯨ ꯍꯥꯏꯒꯦ ꯃꯣꯏ ꯀꯩꯀꯥ ꯀꯔꯤ ꯀꯔꯤ ꯄꯥꯕ ꯈꯣꯠꯄ ꯀꯩꯀꯥ ꯍꯥꯏꯔꯀꯥꯟꯗ ꯇꯝꯍꯟꯁꯤ ꯏꯆꯦꯈꯣꯏꯁꯨ ꯍꯤꯡꯒꯣꯜꯗꯣ ꯑꯗꯨꯝ ꯈꯔ ꯂꯩꯕꯅꯤꯅꯅꯦ ꯀꯥꯟꯅꯅꯤ ꯍꯌꯦꯡ ꯄꯣꯠꯆꯩ ꯊꯥꯕ ꯑꯣꯏꯔꯣ ꯑꯗꯒꯤꯗꯤ ꯀꯃꯥꯏꯅ ꯊꯥꯅꯤ ꯈꯣꯠꯅꯤ ꯇꯤꯟ ꯇꯥꯔꯛꯄ ꯃꯇꯝꯗ ꯀꯃꯥꯏꯅ ꯇꯧꯅꯤ ꯑꯗꯣ ꯈꯔꯗ ꯑꯣꯏꯔꯁꯨ ꯈꯪꯒꯅꯤ ꯏꯁꯦ ꯇꯧꯍꯟꯁꯤ ꯇꯧꯍꯟꯁꯤ ꯏꯕꯨꯡꯗꯣ
ꯍꯣꯏ ꯍꯣꯏ ꯑꯗꯨꯗꯤ ꯑꯩ ꯃꯉꯣꯟꯗꯁꯨ ꯍꯔꯥꯎꯖꯅꯕ ꯋꯥꯔꯤ ꯈꯔ ꯁꯥꯕꯤꯒꯦ ꯑꯗꯣ ꯑꯩꯗꯤꯅꯦ ꯁꯨꯔꯒ ꯆꯥꯕ ꯑꯣꯏꯕ ꯑꯣꯏꯕꯅꯤꯅꯅꯦ ꯍꯌꯦꯡꯋꯥꯏ ꯄꯩꯁꯥ ꯅꯨꯡꯁꯥ ꯍꯨꯟꯕꯗꯣ ꯉꯝꯃꯑꯣꯏꯗꯔꯥ ꯃꯤ ꯃꯃꯥꯡꯗ ꯇꯝꯍꯟꯕꯅꯦꯅ ꯇꯝꯍꯜꯂꯨꯔꯒ ꯆꯃꯈꯥꯡꯗ ꯑꯗꯨꯁꯨ ꯅꯨꯡꯉꯥꯏꯇꯦꯗꯣ ꯑꯗꯨꯒꯤ ꯈꯜꯂꯒꯅꯦ ꯑꯩꯁꯦ ꯉꯝꯃꯣꯏꯗꯅ ꯈꯜꯂꯒ ꯂꯩꯔꯤ ꯇꯦ ꯏꯟꯁꯥꯡ ꯅꯥꯄꯤ ꯇꯦꯛ ꯇꯦꯛ ꯌꯣꯟꯕ ꯁꯤꯅ ꯏꯃꯨꯡ ꯄꯨꯔꯒ ꯂꯩꯕꯅꯤꯅ ꯏꯁꯥꯁꯦ ꯆꯥꯎꯅ ꯁꯦꯟꯊꯣꯛ ꯂꯝ ꯄꯤꯤꯁꯦ ꯂꯩꯕ ꯅꯠꯇꯕꯅꯤꯅꯅꯦ ꯑꯥ ꯀꯩꯅꯣꯝꯃ ꯄꯟꯖꯥꯎ ꯊꯣꯛꯂꯛꯄꯗꯅꯦ ꯀꯤꯕꯁꯤꯗ ꯏꯆꯦꯁꯦ ꯉꯝꯗꯔꯦ ꯏꯆꯥꯁꯤꯡꯁꯦ ꯃꯅꯤꯡ ꯊ ꯎꯨꯡꯍꯟꯕ
ꯑꯣ ꯏꯆꯦ ꯑꯗꯨꯕꯨꯗꯤ ꯀꯩꯝꯇ ꯈꯜꯂꯨꯅꯨ ꯃꯁꯥꯅꯁꯨ ꯂꯥꯏꯛ ꯑꯗꯨꯝ ꯍꯩꯅꯕ ꯍꯧꯔꯛꯈꯤꯕ ꯉꯥꯡꯅꯅꯦ ꯑꯗꯨꯝ ꯈꯜꯂꯛꯁꯅꯤꯁꯦ ꯃꯣꯏ ꯑꯦꯛꯖꯥꯝ ꯊꯥ ꯇꯥꯔꯗꯤꯅꯦ ꯑꯗꯨꯒ ꯑꯗꯨꯝ ꯁꯤꯒ ꯃꯥꯏ ꯇꯥꯟꯅꯖꯅꯤꯁꯦ ꯈꯟꯗ ꯌꯥꯕ ꯅꯠꯇꯦ ꯀꯩ ꯀꯅꯣ ꯑꯩꯈꯣꯏꯁꯨ ꯇꯧ ꯇꯧꯔꯒ ꯂꯣꯏꯔꯦꯏꯁꯦ ꯑꯗꯨꯗꯨꯒ ꯈꯟꯅꯕ ꯇꯧꯍꯧꯁꯤ
ꯍꯣꯏꯅꯦ ꯑꯗꯨꯅꯤ ꯍꯧꯖꯤꯛꯀꯤ ꯃꯇꯝ ꯗꯗꯤ ꯊꯕꯛ ꯑꯃ ꯆꯪꯕ ꯍꯥꯏꯕꯁꯤꯁꯨ ꯑꯔꯥꯏꯕ ꯊꯕꯛ ꯅꯠꯇꯦꯗꯣ ꯑꯗꯨꯅꯅꯦ ꯑꯩꯈꯣꯏꯅ ꯍꯥꯏꯗꯤ ꯂꯥꯏꯔꯤꯛ ꯂꯥꯏꯁꯨꯗꯣ ꯐꯖꯅ ꯇꯝꯍꯧꯗ꯭ꯔꯕꯅꯤꯅ ꯈꯪꯗ꯭ꯔꯕꯅꯤꯅꯅꯦ ꯀꯔꯥꯏꯗ ꯀꯔꯤꯗꯣ ꯈꯪꯗ꯭ꯔꯦ ꯑꯗꯨꯅ ꯈꯔ ꯂꯝ ꯆꯠꯊꯣꯛꯑꯒ ꯑꯗ ꯊꯦꯡꯅꯔꯒ ꯃꯤꯅ ꯑꯗꯨꯗꯨ ꯈꯔ ꯉꯥꯡꯉꯛꯄꯗꯣ ꯑ ꯑꯗꯨ ꯀꯥꯟꯗ ꯈꯔ ꯈꯪꯕ ꯑꯗꯨ ꯁꯨꯃꯥꯏꯅ ꯅꯣꯏ ꯅꯍꯥ ꯑꯈꯪꯕ ꯈꯔꯒ ꯋꯥꯔꯤ ꯁꯥꯟꯅꯔꯒ ꯍꯦꯛ ꯈꯔ ꯋꯥꯈꯜ ꯂꯧꯁꯤꯡ ꯊꯣꯛ ꯄꯥ ꯑꯗꯨ ꯃꯉꯥꯏꯔꯦ ꯏꯕꯦꯝꯃꯥ ꯈꯪꯗꯦ ꯇꯧꯔꯤꯁꯦ ꯏꯆꯥꯁꯤꯡꯁꯦ ꯃꯇꯝꯁꯤꯗꯅꯦ ꯂꯥꯏꯔꯤꯛꯁꯦ ꯐꯖꯅꯗꯤ ꯇꯝꯍꯟꯅꯤꯡꯉꯤ ꯑꯗꯨꯕꯨ ꯄꯩꯁꯥꯁꯦ ꯄꯩꯁꯥꯁꯦ ꯆꯪꯒꯔꯗꯤ ꯑꯣꯟꯊꯣꯛꯅ ꯆꯪꯈꯔꯦ ꯊꯥꯏꯅ ꯑꯩꯈꯣꯏꯅ ꯇꯝꯃꯛꯄꯗꯤ ꯆꯪ ꯆꯪꯗꯦꯗꯣ ꯑꯗꯒꯤ ꯑ ꯇꯨꯏꯁꯟ ꯇꯝꯕ ꯈꯣꯠꯄ ꯍꯥꯏꯁꯤꯁꯨ ꯀꯌꯥ ꯏꯆꯠ ꯆꯠꯅꯗꯦꯕ ꯑꯗꯨꯝ ꯁ꯭ꯀꯨꯜ ꯆꯠꯂꯨꯔ ꯈꯣꯠꯂꯒ ꯀꯣꯂꯦꯖ ꯆꯠꯂꯨꯔ ꯍꯜꯂꯛꯑꯒ ꯄꯥꯐꯝ ꯊꯣꯛꯄ ꯑꯗꯨꯝ ꯈꯔ ꯄꯥꯔꯒ ꯑꯗꯨꯝ ꯄꯩꯈꯥꯗ ꯑꯗꯨꯝ ꯄꯪꯊꯥ ꯃꯊꯥꯏꯗꯣ ꯍꯧꯖꯤꯛꯁꯤꯗꯤ ꯀꯔꯤꯅꯣ ꯄ꯭ꯔꯥꯏꯚꯦꯠ ꯇꯝꯕ ꯍꯥꯏꯁꯤꯗ ꯑꯉꯥꯡꯁꯤꯡꯁꯤ ꯆꯪꯉꯤꯕ ꯄꯩꯁꯥ ꯃꯌꯥꯝꯁꯦ ꯑꯗꯨꯅ ꯃꯤꯅ ꯆꯠꯅꯔꯕꯅꯤꯅ ꯆꯠꯍꯟꯗꯕꯁꯨ ꯌꯥꯗꯦꯗꯣ
ꯎꯝ ꯃꯥꯅꯤ ꯃꯥꯅꯤ ꯏꯆꯦ ꯑꯗꯨꯅꯦ ꯑꯁ ꯈꯪꯗꯦ ꯇꯧꯔꯤꯁꯦ ꯄꯩꯁꯥꯗꯤ ꯆꯪꯅꯤꯡꯉꯥꯏ ꯒꯤ ꯆꯪꯅꯤꯡꯉꯥꯏ ꯉꯥꯛꯇꯅꯤꯗ ꯃꯥꯟꯅꯤ ꯏꯆꯦ ꯑꯗꯨꯅꯅꯦ ꯑꯁ ꯍꯧꯖꯤꯛ ꯐꯥꯎꯕꯗ ꯑꯩꯈꯣꯏꯅ ꯐꯥꯎꯕꯗ ꯃꯣꯏꯁꯦ ꯁꯦꯝꯕ ꯉꯝꯗ꯭ꯔꯦ ꯋꯥꯔꯦ ꯍꯥꯏꯔꯤꯅꯤ ꯏꯆꯦ ꯄꯩꯁꯥꯒꯤ ꯚꯦꯂꯨꯁꯤꯅ ꯅꯣꯡꯃ ꯅꯣꯡꯃꯒꯤ ꯑꯗꯨꯝ ꯑꯦ ꯑꯣꯇ ꯑ ꯇꯥꯡꯈꯠꯂꯛꯄꯅꯦ ꯑꯗꯒꯤ ꯍꯣꯡꯉꯛꯄꯅꯦ ꯄꯣꯠꯀꯤ ꯚꯦꯂꯨꯁꯤꯅ ꯁꯨꯝ ꯇꯥꯡꯈꯠꯂꯛꯄꯅꯦ ꯑꯗꯨꯅ ꯍꯌꯦꯡ ꯋꯥꯏ ꯏꯁꯥ ꯏꯁꯨꯒꯁꯤ ꯏꯆꯦ ꯊꯕꯛꯀ ꯇꯧꯍꯧ ꯇꯧꯍꯜꯂꯝꯗ꯭ꯔꯗꯤ ꯃꯣꯏꯁꯦ ꯑꯁ ꯋꯥꯅꯤꯕꯨ ꯏꯆꯦ
ꯑꯗꯨꯅꯤ ꯃꯣꯏꯒꯤ ꯈꯟꯕꯗ
ꯎꯝ ꯑꯗꯨꯅꯦ ꯃꯣꯏ ꯃꯅꯤ ꯃꯥꯟꯅꯤ ꯏꯆꯦ ꯃꯣꯏꯗ ꯕꯨ ꯃꯤ ꯑꯃꯃꯝ ꯑꯣꯏꯍꯧꯔꯗꯤꯅ ꯏꯆꯦ ꯑꯁ ꯑꯩꯈꯣꯏꯁꯨ ꯍꯣꯠꯅꯔꯤꯕ ꯕꯅꯤ ꯈꯪꯗꯦ
ꯑꯗꯨꯅꯦ ꯃꯥꯒꯤ ꯃꯥꯒꯤ ꯍꯤꯡꯕ ꯉꯝꯅꯕ ꯂꯝꯕꯤ ꯃꯤ ꯑꯃꯃꯝ ꯂꯣꯏ ꯂꯩꯍꯧꯔꯗꯤ ꯈꯔ ꯍꯦꯛ ꯐꯩꯗꯣ ꯅꯠꯇꯗꯅꯅꯦ ꯑꯩꯈꯣꯏꯅ ꯋꯥꯔꯤꯁ ꯁꯤꯒꯨꯝꯅꯅꯦ ꯃꯣꯏꯁꯨ ꯍꯌꯦꯡ ꯇꯧꯍꯧꯒꯗ꯭ꯔꯥ ꯈꯟꯕꯗꯅꯦ ꯈꯪꯗꯦ ꯑꯗꯨꯕꯨ ꯏꯆꯥꯒꯩꯁꯦ ꯏꯆꯥꯅꯦꯅ ꯊꯥꯒꯠ ꯄꯒꯤ ꯋꯥ ꯅꯠꯇ ꯃꯥꯎꯁꯤꯟ ꯐꯥꯖꯤꯅꯗꯅꯅꯤ ꯄꯩꯁꯥ ꯄꯁꯥ ꯆꯥꯗꯅ ꯀꯔꯟ ꯇꯨꯔꯟ ꯇꯧꯕ ꯑꯗꯨꯒꯨꯝꯕꯗꯤ ꯇꯧꯗꯦ ꯍꯥꯏꯅ ꯉꯥꯡꯅꯕꯗ ꯑꯗꯨꯝ ꯏꯜꯂꯦ ꯏꯆꯥꯁꯤꯡꯁꯦ ꯂꯝꯍꯦꯟ ꯇꯨꯝꯍꯦꯟꯗꯦ ꯑꯗꯨꯒꯤ ꯍꯥꯏꯔꯨꯔꯗꯤ ꯃꯊꯥ ꯀꯌꯥꯁꯨ ꯁꯥꯗꯦ ꯑꯗꯣ ꯍꯧꯖꯤꯛꯀꯥꯟꯒꯤꯅꯦ ꯑ ꯅꯨꯄꯥ ꯃꯆꯥꯁꯤ ꯁꯤꯡꯁꯤ ꯇꯧꯔꯤꯁꯦ ꯒꯥꯔꯤ ꯑꯃꯃꯪ ꯃꯣꯏꯒꯤ ꯕꯥꯏꯛ ꯍꯥꯏꯕ꯭ꯔꯥ ꯀꯔꯤ ꯕꯨꯂꯦꯠ ꯍꯥꯏꯕ꯭ꯔꯥ ꯑꯗꯨ ꯇꯧꯗꯅꯅꯦ ꯑꯁꯤ ꯁꯤꯗ ꯀꯥꯟ ꯀꯟꯅ ꯊꯧꯗꯅ ꯁꯣꯔꯣꯛꯁꯤꯗ ꯆꯠꯅꯔꯤꯕ ꯃꯌꯥꯝ ꯑꯗ ꯅꯨꯄꯤ ꯃꯆꯥꯄꯣꯛ ꯍꯗ ꯅ ꯃꯣꯏ ꯇꯧꯔꯤꯁꯦ ꯁꯤꯒꯨꯝꯕꯁꯤꯗꯤ ꯑꯩꯈꯣꯏ ꯏꯆꯥꯁꯤꯡꯁꯤꯗꯤ ꯐꯈ꯭ꯔꯦ ꯇꯧꯒꯦ ꯍꯥꯏꯗꯤ ꯑ ꯃꯃꯥ ꯃꯄꯥꯒꯤ ꯇꯇꯕꯒꯤ ꯈꯜꯂꯒ ꯍꯥꯏꯗ꯭ꯔꯤꯕ꯭ꯔꯥ ꯑꯩꯈꯣꯏꯒꯤ ꯏꯃꯥꯡꯗ ꯑꯗꯨꯒ ꯏꯇꯨꯡꯗꯅ ꯀꯔꯤ ꯇꯧꯔꯤꯕꯅꯣ ꯍꯥꯏꯕꯗꯨꯗꯤ ꯑ ꯊꯣꯏꯅ ꯍꯦꯟꯅ ꯐꯠꯇꯕ ꯄꯥꯎꯕꯨꯗꯤ ꯇꯥꯗꯦ
ꯎꯝ ꯑꯣ ꯐꯩ ꯐꯩ ꯏꯆꯦꯒ ꯑꯉꯥꯡꯉꯩꯗꯣ ꯂꯣꯏ ꯐꯩ ꯑꯩꯅꯅꯦ ꯑꯩꯒꯤ ꯑꯩꯒꯤ ꯐꯥꯎꯕꯗ ꯅꯨꯄꯤ ꯑꯍꯟꯗꯨꯗꯤ ꯈꯔ ꯒ꯭ꯌꯥꯟ ꯇꯥꯔꯦ ꯃꯥꯕꯨꯗꯤ ꯑꯗꯨꯒꯅꯦ ꯃꯅꯥꯎ ꯅꯨꯄꯥ ꯑꯃꯗꯨꯅꯤ ꯃꯍꯁꯨꯅꯤ ꯑꯁ ꯒꯥꯔꯤ ꯂꯩꯌꯨꯒ ꯇꯧꯈꯠꯂꯛꯏꯅꯤ ꯑꯗꯨꯗꯅꯦ ꯋꯥꯔꯛꯄꯗ ꯗ ꯌꯥꯎꯔꯤꯅꯤ ꯏꯆꯦꯍꯣꯏꯒꯤ ꯑꯉꯥꯡꯈꯩꯗꯣ ꯏꯕꯨꯡꯉꯩꯗꯤ ꯃꯣꯏꯗꯤ ꯭ꯌꯥꯟ ꯇꯥꯏ ꯃꯣꯏꯒꯤ ꯃꯊꯧ ꯇ ꯃꯣꯟꯅ ꯍꯥꯏꯔꯤꯕ ꯑꯩꯈꯣꯏꯁꯨ ꯏꯆꯦ ꯒ꯭ꯌꯥꯟ ꯇꯥꯏ ꯏꯆꯦꯒ ꯑꯉꯥꯡꯈꯩꯗꯣ ꯂꯣꯏ ꯍꯦꯛ ꯒ꯭ꯌꯥꯟ ꯇꯥꯏ ꯑꯗꯨꯝ ꯏꯆꯦꯅ ꯍꯥꯏꯗ꯭ꯔꯁꯨ ꯑꯩꯈꯣꯏꯁꯨ ꯑꯗꯨꯝ ꯊꯥꯡꯒꯠꯂꯤꯅꯤ ꯋꯥꯔꯛꯄꯗꯅꯦ ꯆꯩꯔꯤꯅꯤ ꯏꯆꯉꯩꯗ ꯃꯇꯧ ꯇꯝꯃꯣꯅ ꯏꯆꯦ
ꯑꯗꯨꯅꯦꯕꯦꯝꯃꯥ ꯂꯩꯔꯨꯈꯤꯅꯨꯀꯣ ꯑꯉꯥꯡ ꯑꯣꯏꯃꯜꯂꯤ ꯐꯠꯇ ꯅꯨꯡꯗ ꯊꯣꯛꯄ ꯍꯥꯏꯁꯤ ꯒꯔꯤꯁꯤ ꯇꯝꯕ ꯉꯝꯄꯣꯟꯇꯦ ꯑꯗꯨꯅꯦ ꯆꯍꯤ ꯁꯨꯕꯒꯤ ꯁꯨꯗꯕꯒꯤ ꯐꯥꯗꯅ ꯇꯧꯔꯤꯕ ꯄꯩꯁꯥ ꯃꯌꯥꯝ ꯐꯥꯏꯟ ꯊꯤꯗꯅ ꯇꯧꯔꯤꯁꯦ ꯊꯦꯝꯃꯒꯅꯦ ꯂꯥꯏꯔꯤꯛ ꯂꯥꯏꯁꯨꯗꯨ ꯅꯤꯡꯊꯤꯅ ꯇꯝꯍꯟꯒꯣ ꯑꯉꯥꯡ ꯑꯣꯏꯃꯜꯂꯤ ꯍꯌꯦꯡ ꯃꯇꯝ ꯆꯥꯔꯀꯥꯟꯗꯅꯦ ꯃꯣꯏ ꯃꯐꯝ ꯃꯇꯝꯒꯤ ꯃꯇꯨꯡ ꯏꯟꯅꯅꯦ ꯃꯣꯏ ꯑꯗꯨꯝ ꯂꯥꯛꯆꯗꯧꯕꯅꯤ ꯃꯁꯥꯅ
ꯍꯣꯏ ꯏꯆꯦ ꯃꯥꯅꯦ ꯑꯩꯁꯨ ꯍꯥꯏꯔꯤꯅꯤ ꯑꯗꯨꯝ ꯍꯧꯖꯤꯛ ꯃꯇꯝ ꯆꯥꯗ꯭ꯔꯤ ꯈꯔ ꯂꯩꯔ ꯂꯩꯒꯦ ꯑꯩꯈꯣꯏꯒꯤꯅ ꯇꯧꯔꯣ ꯍꯥꯏꯔꯤꯕ ꯉꯩ ꯁꯦ ꯍꯥꯟꯅ ꯇꯧꯎ ꯑꯗꯨ ꯑꯣꯏꯇꯥꯔꯗꯤ ꯂꯩꯅꯤ ꯈꯣꯠꯂꯤ ꯊꯦꯝꯃ ꯊꯦꯝꯃꯒ ꯇꯧꯔꯤꯅꯤ ꯏꯆꯦ ꯃꯣꯏꯗꯤ ꯄꯨꯔꯥ ꯑꯣꯏꯅ ꯉꯥꯡꯁꯤꯟꯕꯁꯨ ꯌꯥꯗꯦ ꯅꯦ ꯇꯧꯔꯤꯅꯤꯁꯦ ꯃꯁꯤꯃꯗꯤ ꯈꯔ ꯃꯊꯥ ꯁꯥꯗꯣꯔꯤ ꯃꯆꯦꯁꯤꯗꯤ ꯎꯆꯤꯟ ꯃꯥꯗꯤ ꯒ꯭ꯌꯥꯟ ꯇꯥꯔꯦ ꯃꯅꯥꯎ ꯅꯨꯄꯥꯁꯤ ꯈꯔ ꯃꯊꯥ ꯁꯥꯗꯣꯔꯤ
ꯑꯗꯨꯅꯦ ꯉꯥꯎꯁꯤꯟ ꯐꯩꯖꯤꯟꯅꯕꯒꯅꯦ ꯇꯤꯟꯅꯍꯟꯒꯅꯨ ꯆꯦꯛꯁꯤꯟꯅ ꯁꯦꯟꯟꯅꯧ ꯅꯍꯥ ꯁꯤꯗꯤꯅꯦ ꯋꯥꯈꯜ ꯐꯥꯊꯕ ꯉꯝꯗꯕꯅꯤꯅꯅꯦ ꯂꯥꯡ ꯐꯥꯡ ꯆꯠꯈꯤꯅꯤ ꯏꯕꯦꯝꯃ ꯑꯣ ꯐꯔꯦ ꯐꯔꯦ ꯏꯆꯦꯁꯨꯅꯦ ꯑꯁꯤꯗ ꯊꯕꯛ ꯑꯝꯇ ꯂꯣꯏꯁꯤꯟꯈꯤꯒꯦ ꯀꯣꯟꯅ ꯑꯃꯨꯛ ꯋꯥꯔꯤ ꯍꯦꯛ
ꯑꯣ ꯍꯣꯏ ꯍꯣꯏ ꯏꯆꯦ ꯑꯗꯨꯗꯤ ꯊꯝꯃꯒꯦꯀꯣ ꯉꯁꯤꯗꯤ ꯎꯝ ꯍꯣꯏ ꯍꯣꯏ ꯏꯆꯦ